ꯑꯣ
ꯇꯥꯏꯌꯦ ꯇꯥꯏꯌꯦ ꯍꯧꯖꯤꯛꯇꯤ ꯑꯩꯒꯤ ꯅꯪꯅꯗꯤ ꯉꯁꯥꯏ ꯇꯥꯏ ꯍꯥꯏꯕ ꯇꯥꯗꯕ꯭ꯔꯣ
ꯇꯥꯏꯗ ꯑꯩꯗꯤ ꯅꯦꯋꯣꯗꯨ ꯇꯥꯗꯕꯒꯤ ꯃꯤꯁꯨ ꯂꯩ ꯇꯥꯗꯕꯒꯤ ꯃꯤꯁꯨ ꯂꯩ ꯑꯗꯨꯒꯤ
ꯑꯥ ꯑꯩꯗꯤ ꯇꯦꯔꯦꯁ ꯃꯊꯛꯇ ꯀꯥꯕꯅꯤꯅꯀꯣ
ꯑꯣ
ꯑꯩꯉꯣꯟꯗꯗꯤ ꯌꯥꯝ ꯅꯨꯡꯉꯥꯏ ꯍꯥꯏꯕꯗꯤ ꯇꯦꯔꯦꯁꯇꯤ ꯀꯩꯅꯣ ꯇꯧꯕꯒꯤ ꯑꯣꯄꯦꯟ ꯏꯁꯄꯦꯁ ꯑꯣꯏꯌꯦꯅ
ꯑꯥ ꯑꯁ ꯁꯪꯒꯣꯝꯗꯨ ꯇꯞ ꯇꯞꯅ ꯊꯛꯄꯁꯨ ꯌꯥꯏ ꯀꯩꯅꯣ ꯈꯨꯗꯛꯇ ꯂꯣꯏꯅ ꯊꯥꯗꯣꯛꯄ ꯌꯥꯗꯕꯅꯤ
ꯄꯥꯃꯨꯕꯒꯤꯔꯣ ꯅꯪ
ꯑꯁ ꯅꯍꯪꯅ ꯍꯥꯏꯔꯨꯕꯒꯤ ꯎꯝ
ꯅꯪꯅ ꯄꯥꯃꯨꯕꯒꯤ ꯂꯤꯛꯅ ꯂꯤꯛꯅ ꯆꯠꯊꯔꯝꯕꯗꯤ ꯁꯣꯏꯗ꯭ꯔꯣ
ꯁꯪꯒꯣꯝꯁꯤꯗꯤ ꯇꯥꯞ ꯇꯥꯞꯅ ꯊꯥꯕ ꯊꯪꯅꯤ ꯃꯥꯒꯤ ꯃꯍꯥꯎ ꯍꯥ ꯈꯪꯅꯤꯡꯉꯦ ꯑꯥ ꯑꯩꯗꯤ ꯊꯥꯛꯔꯒ ꯑꯁ ꯁꯪꯒꯣꯝ ꯊꯥꯏ ꯍꯥꯏꯔꯒ ꯃꯍꯥꯎ ꯁꯪꯒꯣꯝꯒꯤ ꯃꯍꯥꯎꯩ ꯀꯃꯥꯏꯅ ꯇꯧꯏꯤ ꯀꯩꯅꯣ ꯍꯦꯛ ꯍꯥꯡꯉ ꯀꯥꯟꯗꯗꯤ ꯈꯪꯗꯗ ꯍꯩꯕꯨꯛꯀꯨꯝꯕ ꯅꯠꯇ꯭ꯔꯒ ꯊꯨꯝꯃꯦ ꯊꯨꯝꯃꯦ ꯁꯨꯃꯥꯏꯅ ꯇꯧꯋꯦꯁꯨ ꯑꯩꯗꯅ
ꯑꯩꯉꯣꯟꯗ ꯍꯪꯔꯛꯑꯣ ꯑꯩ ꯍꯥꯏꯈꯤꯒꯦꯁꯦ
ꯍꯍꯍꯍ ꯁꯪꯒꯣꯝ ꯍꯍꯍ ꯑꯦ ꯁꯪ ꯁꯪꯒꯣꯝꯒꯤ
ꯃꯍꯥꯎ ꯍꯧꯖꯤꯛ ꯀꯃꯥꯏ ꯇꯕ꯭ꯔꯣ ꯁꯪꯒꯣꯝꯒꯤ ꯃꯍꯥꯎꯁꯦꯀꯣ ꯁꯟꯒꯤ ꯃꯅꯝ ꯈꯔ ꯅꯝꯕꯅꯦ ꯇꯧꯕꯅꯦ ꯑꯁꯦꯡꯕ ꯁꯟ ꯍꯥꯏꯕꯗꯤ ꯁꯟꯁꯦ ꯎꯝ ꯁꯟꯗꯣ
ꯑꯥ
ꯀꯨꯛ ꯇꯧꯗ꯭ꯔꯤꯉꯩꯗ ꯐ꯭ꯔꯦꯁꯀꯤ ꯈꯔ ꯀꯣ ꯃꯅꯝ ꯈꯔ ꯂꯩꯕꯅꯦ ꯇꯧꯋꯦꯀꯣ ꯈꯔ ꯃꯥꯡꯒꯤ ꯑꯩ ꯅꯍꯥꯟꯁꯦ ꯀ꯭ꯂꯥꯁ ꯀꯌꯥꯗꯔ ꯏꯂꯚꯦꯟꯗꯔ ꯑꯩ ꯁꯪꯒꯣꯝꯗ ꯊꯛꯄꯅꯦ ꯊꯛꯄꯗꯣ ꯔꯤꯄꯤꯠ ꯃꯣꯔꯅꯤꯡ ꯈꯨꯗꯤꯡ ꯑꯗꯨꯝ ꯇ꯭ꯨꯁꯟ ꯆꯠꯇ꯭ꯔꯤꯉꯩꯗ ꯑꯗꯨꯝ ꯊꯛꯄꯅꯦꯕꯀꯣ ꯑ ꯑꯗꯨꯒꯤ ꯑꯩꯅ ꯌꯥꯝꯅ ꯊꯧꯔꯛꯈ꯭ꯔꯕꯒꯤ ꯃꯅꯝꯗꯣ ꯍꯧꯖꯤꯛꯇꯤ ꯑꯩ ꯑꯗꯨꯝ ꯆꯤꯡꯐꯥ ꯄꯨꯔꯦꯕ ꯑꯗ ꯍꯧꯖꯤꯛꯇꯤ ꯑꯩ ꯊꯛꯇ꯭ꯔꯦ ꯃꯅꯝ ꯁꯤꯗꯦ
ꯑꯩꯣꯏꯗꯤ ꯆꯪꯉꯣ ꯍꯥꯏꯁꯦ ꯑꯦꯁ ꯄ ꯐꯪꯗꯕꯅꯤ ꯅꯍ
ꯑꯗꯨ ꯌꯥꯝ ꯄꯥꯝꯃꯦ ꯑꯗꯨꯔꯣ
ꯎꯝ ꯐ꯭ꯔꯦꯁ ꯐ꯭ꯔꯦꯁ ꯑꯣꯏꯕ ꯍꯥꯏꯁꯦ ꯍꯧꯖꯤꯛꯀꯥꯟꯗꯤ ꯍꯪꯕꯁꯦ ꯋꯥꯏꯑꯦꯕꯀꯣ
ꯍꯣꯏ
ꯑꯗꯨꯒꯤ
ꯅꯣꯏ ꯐ꯭ꯔꯦꯁ ꯂꯩꯔꯤꯔꯣ ꯐꯦ ꯃꯗꯤ ꯐ꯭ꯔꯦꯁꯅꯦ ꯐ꯭ꯔꯦꯁ ꯃꯥꯗꯦꯗ ꯀꯌꯥ ꯄꯤꯕ꯭ꯔꯗꯣ ꯑ ꯁꯤꯛꯁꯇꯤ ꯑ ꯑꯩꯗꯤ ꯅꯍꯥꯟ ꯀꯨꯟꯒꯤꯅ ꯐꯩꯌꯦꯈ꯭ꯔꯤ ꯌꯥꯝ ꯊꯛꯄꯁꯨ ꯅꯨꯡꯇꯤ ꯌꯥꯝ ꯊꯛꯄꯁꯨ ꯅꯨꯡ ꯐꯠꯇꯕꯅꯤ ꯑꯩꯗꯤ ꯀꯨꯟ
ꯎ ꯀꯨꯟꯒꯤꯗꯨꯗꯤ ꯐꯨꯠꯂꯀꯥꯟꯗ ꯑꯗꯨꯝ ꯃꯍꯤ ꯂꯣꯏꯅ ꯑꯗꯨꯝ ꯊꯣꯛꯣꯛꯑ ꯍꯥꯏꯪꯅꯤꯡꯉꯥꯏ ꯂꯩ
ꯍꯥ
ꯌꯥꯝꯗꯔꯗꯨ
ꯍꯕ ꯍꯥꯎ ꯄꯧꯋꯥ ꯍꯥꯏꯕꯗꯣ ꯍꯣꯏ
ꯑ ꯑꯗꯨ ꯈꯛꯇꯅꯦꯕ ꯑꯗꯣ ꯑꯃꯨꯛꯀ ꯐꯨꯠꯂꯅꯤ ꯐꯨꯜꯂꯒꯅ ꯑꯗꯨꯝ
ꯊꯅꯤꯡꯉꯥꯏ ꯂꯩꯪꯉꯣꯝ ꯂꯣꯏꯔꯦ ꯍꯥꯏꯕꯗꯨꯔꯣ ꯅꯪꯒꯤ
ꯑꯥ ꯐꯂꯣꯒ ꯍ
ꯑꯩꯒꯤ ꯁꯪꯒꯣꯝꯒꯤ ꯃꯍꯥꯎꯗꯣ ꯁꯟꯒꯤ ꯃꯅꯝ ꯅꯝꯕꯒꯤ ꯄꯥꯝꯗꯕ
ꯍꯣꯏ ꯂꯩ ꯂꯩꯕꯅꯦ ꯃꯣꯏ ꯐꯖꯅ ꯐ꯭ꯔꯦꯁ ꯑꯣꯏꯕ ꯂꯩꯗꯅ ꯑꯗꯨꯒꯨꯝꯕ ꯌ ꯐꯔ ꯐꯔ ꯂꯩ ꯂꯩꯅꯤ
ꯀꯥꯏꯗꯣꯏꯁꯨ ꯂꯧꯋꯦꯕꯀꯣ ꯑ ꯃꯅꯝꯗꯣ ꯈꯔ ꯑꯩꯅ ꯑꯗꯨꯝ ꯊꯛ ꯅꯨꯡꯇꯤꯒꯤ ꯊꯛ ꯊꯄꯒꯤꯦꯔꯥ ꯈꯪꯗꯦ ꯑꯍꯥꯟꯕ ꯊꯛꯄꯗꯤ ꯍꯧꯔꯝꯃꯦꯕ ꯀꯨꯏꯅ ꯊꯔꯛꯄ ꯂꯄꯗ ꯃꯣꯏ ꯁꯟꯒꯤ ꯃꯅꯝ ꯅꯝꯔꯛꯄꯗꯨꯗ ꯇꯣꯛꯈ꯭ꯔꯕꯅꯦ
ꯅꯪꯁꯨ ꯈꯪꯂꯛꯀꯅꯤ ꯀꯨꯏ ꯀꯨꯏꯔꯛꯈ꯭ꯔꯗꯤ
ꯑ ꯑ ꯑꯦ ꯑꯩꯈꯣꯏꯗꯤ ꯀꯩꯅꯣ ꯌꯥꯝ ꯊꯛꯄ ꯑꯣꯏꯗꯦꯗ ꯍꯥꯏꯗꯤ ꯅꯣꯡ ꯐꯣꯊꯣꯛꯀꯨꯝꯕ ꯇꯝꯕ ꯍꯥ ꯑꯗꯨ ꯇꯧ ꯋꯥꯅꯤ ꯃꯤꯅ ꯈꯔꯗꯤ ꯁꯪꯒꯣꯝ ꯊꯛꯄꯁꯦ ꯌꯥꯝ ꯀꯩꯅꯣ ꯍꯥꯏꯦ
ꯍꯥꯏ ꯐꯥꯅꯤꯡꯉꯥꯏ ꯁꯨꯃꯥꯏꯅ ꯇꯧꯕ ꯍꯛꯆꯥꯡ ꯐꯅꯤꯡꯉꯥꯏ ꯀꯃꯥꯏꯅ ꯇꯧ ꯑꯩ ꯅꯪꯁꯨ ꯅꯪꯁꯨ ꯔꯦꯝ ꯊꯥꯅꯤꯡꯉꯥꯏ ꯊ ꯄꯨꯔꯒ꯭ꯔꯥꯡ ꯍꯥꯏ
ꯂꯥꯛꯄꯤꯅꯪ ꯂꯩꯗꯤ ꯌꯥꯝ ꯍꯩꯔꯝꯕ ꯑꯣꯏꯔꯝꯗꯣꯏꯅꯦ ꯐꯤꯒꯔꯅꯤ ꯍꯥꯏꯕꯗꯨ
ꯑꯥꯎ
ꯐꯤꯒꯔ ꯁꯦꯝꯕꯤꯔꯣꯕ ꯁꯦꯝꯃꯣ ꯁꯦꯝꯃꯣ ꯐꯤꯒꯔ ꯁꯦꯝꯕꯁꯤꯃꯨ ꯅꯨꯡꯉꯥꯏꯕ ꯂꯩꯇꯦꯍꯦ
ꯒ ꯊꯤꯒꯔꯁꯤꯝꯕꯁꯦ
ꯌꯥꯝ ꯑ ꯆꯥꯛꯁꯨ ꯁꯦꯞ ꯇꯧꯔꯦ ꯄꯩꯁꯥꯁꯨ ꯁꯦꯚ ꯇꯧꯔꯦ ꯍꯛꯆꯥꯡꯁꯨ ꯐꯍꯧꯔꯦ ꯁꯛꯁꯨ ꯐꯖꯍꯧꯔꯦ
ꯑ ꯑꯗꯨꯒꯃꯤ ꯍꯥꯏꯕꯗꯤ ꯊꯥꯎꯇ ꯀꯅꯣ ꯆꯥꯕ ꯌꯥꯗ꯭ꯔꯦ ꯀꯩꯅꯣ ꯏꯁꯅꯦꯛ ꯏꯁꯅꯦꯛ ꯃꯌꯥꯝꯁꯨ ꯌꯥꯝ ꯆꯥꯕ ꯌꯥꯗꯦ ꯑꯗꯨꯗꯅꯦ ꯏꯁꯤꯒꯔ ꯁꯦꯝꯅꯤ ꯍꯥꯏꯅ ꯑꯃꯨꯛꯀ ꯅꯥꯗꯨꯅ ꯑꯃꯨ ꯔꯛ ꯇꯥꯅꯤ
ꯑꯩꯗꯤ ꯐꯥꯈꯤꯗꯕꯅꯗꯤ ꯁꯦꯝꯗꯦꯗ ꯆ ꯌꯥꯝ ꯌꯥꯝ ꯑꯗꯨ ꯅꯪ ꯁꯦꯝꯃꯣ ꯍꯥꯏꯕꯅꯦ ꯑꯩꯁꯨꯦ ꯁꯦꯝꯃꯨꯣꯏ
ꯗꯤ ꯅꯣꯏꯔꯁꯨ ꯐꯖꯗ꯭ꯔꯣꯅꯦ ꯅꯨꯄꯥꯅꯕꯨ ꯅꯣꯏꯕ ꯀꯥꯟꯗ ꯊꯤꯌꯦ ꯍꯥꯏꯕꯅꯤ
ꯇꯧꯗ꯭ꯔꯣ ꯅꯨꯄꯥ ꯑꯗꯨꯝ ꯅꯪꯅ ꯍꯌꯦꯗꯤ ꯂꯩꯗꯅ ꯎ
ꯅꯣꯏ ꯅꯣꯏꯔꯁꯨ ꯍꯥ ꯄꯩꯁꯥ ꯄꯥꯏꯕ ꯃꯤꯗꯤ ꯑꯗꯨꯝ ꯌꯦꯡꯉꯀꯥꯟꯗ ꯐꯖꯔꯝꯅꯤ
ꯅꯨꯄꯤ ꯍꯥꯏꯗꯤ ꯝ ꯃꯥꯦꯣ ꯑꯁ ꯀꯥꯏꯗꯒꯤ ꯅꯨꯄꯥ ꯍꯥꯏꯔꯗꯤꯀꯣ ꯃꯣꯏꯒꯤ ꯁꯤꯡꯂꯤꯗꯣ ꯈꯪꯉꯦꯀꯣ ꯁꯤꯡꯂꯤꯩꯗꯣ ꯂꯥꯏꯟ ꯂꯥꯏꯟ ꯊꯣꯛꯄꯤ ꯃꯁꯥ ꯃꯎꯡ ꯐꯕ ꯍꯦꯛ ꯌꯦꯡꯕꯗ ꯀꯤꯕ ꯐꯥꯎꯕꯁꯤꯡꯅꯤꯅꯦ ꯑꯩꯈꯣꯏꯅ ꯄꯥꯝꯃꯤꯁꯤ ꯔꯤꯔꯣ ꯃꯤꯅꯦ ꯃꯤꯉꯣꯟꯗ ꯈꯨꯄꯥꯛ ꯑꯃ ꯊꯥꯕꯗ ꯇꯥꯒꯦ ꯇꯧꯕꯒꯨꯝꯕꯗꯣ ꯑꯗꯨꯒꯨꯝꯕ ꯃꯣꯏꯗꯥꯗꯣ ꯁꯣꯜꯂꯤ ꯄꯥꯜꯂꯤ ꯏꯉꯥꯎ ꯉꯥꯎꯔ ꯇꯧꯔꯗꯤ ꯀꯅꯥꯅ ꯄꯥꯝꯒꯦꯔꯣ
ꯍꯟꯗꯛꯁꯤꯗꯤ ꯎꯝ
ꯃꯥꯗꯤ ꯃꯥꯅꯤ ꯀꯩꯅꯣ ꯄ꯭ꯔꯣꯇꯁꯒꯤ ꯊꯝꯗ꯭ꯔꯗꯤ ꯀꯥꯟꯅꯗꯦꯕ ꯅꯨꯄꯥ ꯅꯨꯄꯥ ꯑꯃ ꯑꯣꯏꯅ ꯂꯩꯔꯒ
ꯄꯅꯤ ꯍꯥꯏꯔꯒ ꯄꯨꯛꯁꯨ ꯌꯥꯝ ꯆꯥꯎꯕ ꯑꯗꯨꯒ ꯀꯩꯁꯨ ꯇꯧꯕ ꯉꯝꯗꯕ
ꯑꯗꯨꯅꯦ
ꯅꯪ ꯑꯩ ꯑꯩꯒꯤꯦ ꯈ꯭ꯋꯥꯏꯗꯒꯤ ꯑꯍꯥꯎꯕ ꯏꯟꯁꯥꯡ ꯑꯉꯥꯡ ꯀꯩ ꯑꯣꯏꯔꯝꯅꯧ ꯃꯥꯟꯕ꯭ꯔꯥ ꯍ ꯑꯩꯒꯤ ꯀꯔꯤ ꯌꯥꯝ ꯆꯥꯔꯝꯗꯧ ꯃꯥꯟꯕ꯭ꯔꯥ ꯍꯥꯏꯕ ꯑꯦꯟꯁꯥꯡ ꯃꯅꯥꯗ ꯃꯅꯥ ꯍꯣꯏ ꯅꯪ ꯅꯪꯒꯤꯗꯤ ꯀꯩꯅꯣꯅꯦ ꯍꯥꯏꯈ꯭ꯔꯦꯅꯥ ꯑ ꯅꯪꯒꯤꯗꯨꯗꯤ ꯀꯩꯅꯣꯅꯦ ꯍꯥꯏꯈ꯭ꯔꯦ ꯆꯥ ꯃꯅꯥꯅꯦ ꯑꯦ ꯀꯩꯅꯣ ꯃꯦꯔꯦꯟꯒꯤ ꯃꯅꯥꯅꯦ ꯑ ꯑꯩꯒꯤ ꯀꯔꯤ ꯑꯣꯏꯔꯝꯗꯧ ꯃꯥꯟꯕ꯭ꯔꯥ
ꯎꯝ ꯁ ꯈꯪ ꯈꯂ ꯃꯉꯗ ꯎꯝ ꯁꯧꯔꯤ
ꯑꯁꯤꯍꯩꯌꯦ ꯀ ꯈꯪꯉꯤꯅ ꯅꯪꯗꯤ
ꯍꯧ꯭ꯔꯤ ꯑꯩꯗꯤ ꯁꯦꯝ꯭ꯔꯣ
ꯍꯣꯏ ꯌꯥꯝ
ꯁꯧꯒꯔꯤꯗꯤ ꯍꯣꯏ ꯍꯥꯎꯗꯤ ꯍꯥꯎ ꯑꯗꯨꯒꯀꯣ ꯁꯧꯒ꯭ꯔꯤꯁꯦ ꯊꯣꯡꯕ ꯍꯩꯕ ꯃꯤꯅ ꯊꯣꯡꯕ ꯌꯥ ꯁꯦ ꯆꯥꯅꯤꯡꯉꯗꯕꯅꯤꯀꯣ
ꯑꯩꯗꯤ ꯑꯩꯗꯤ ꯁꯧꯒ꯭ꯔꯤꯗꯣꯀꯣ
ꯑꯥ
ꯑꯌꯨꯛꯇꯁꯨ ꯅꯨꯡꯊꯤꯅꯁꯨ ꯑꯌꯨꯛꯇꯁꯨ ꯅꯨꯡꯊꯤ ꯅꯪꯅ ꯃꯤ ꯑꯃꯅ ꯍꯦꯛꯇ ꯊꯣꯡꯕꯤꯔꯕ
ꯑꯥ
ꯑꯩ ꯑꯗꯨꯝ ꯔꯤꯄꯤꯠ ꯇꯥꯕ ꯌꯥꯏꯦ
ꯑꯁ
ꯑꯩꯗꯤ ꯑꯩꯗꯤ ꯌꯦꯟꯁꯥꯡ ꯂꯩꯕ ꯆꯠꯄ ꯍꯥꯏꯕꯕꯁꯤꯦ ꯁꯧꯒ꯭ꯔꯤ ꯂꯩꯔꯛꯇꯗꯤ ꯌꯥꯗꯦ ꯑꯩꯁꯦ ꯑꯗꯨꯝ ꯑꯁꯤꯗꯁꯨ ꯁꯧꯒꯔꯤ
ꯑꯉꯥꯡꯕꯒ ꯀꯩꯅꯣ ꯀꯂꯔ ꯑꯇꯣꯞꯄꯗꯨꯒ ꯌ ꯇꯣꯉꯥꯟꯅ ꯂꯩꯌꯦꯕ ꯑꯉꯥꯡꯕꯗꯣ ꯈꯪꯉꯦꯀꯣ ꯑꯉꯥꯡꯕꯗꯣ
ꯑꯥ
ꯑꯉꯥꯡꯕꯗꯨꯅ ꯍꯦꯟꯅ ꯁꯤꯟꯕꯅꯦꯕꯀꯣ ꯑꯦ ꯁꯤꯜ ꯁꯤꯜꯂꯒ ꯍꯦꯟꯅ ꯍꯦꯟꯅ ꯍꯥꯎꯕꯗꯣ ꯑꯣꯏꯑꯕ
ꯑꯁ
ꯑꯗꯨꯒꯤ ꯑꯩꯅ ꯌꯥꯝ ꯄꯥꯝꯕ
ꯁꯧꯒ꯭ꯔꯤꯁꯦ ꯊꯣꯡꯕ ꯍꯩꯗꯕ ꯃꯤ ꯍꯩꯒꯗ꯭ꯔꯥ ꯈꯪꯗꯦ ꯍꯥꯏꯗꯤ ꯁꯧꯒ꯭ꯔꯤꯁꯦ ꯌ ꯁꯤꯟꯗ ꯁꯤꯜꯂꯦꯕꯀꯣ ꯃꯁꯥꯅ ꯑꯗꯨꯝ ꯁꯤꯟꯟꯅ ꯁꯤꯜꯂꯦꯅ
ꯏꯗ
ꯑꯗꯗ
ꯗ ꯈ ꯈꯪꯗꯦꯦ ꯊꯣꯡꯒ ꯍꯩꯗꯕꯤꯔꯥ ꯈꯪꯗꯦ ꯍꯣꯌ ꯃꯤ ꯌꯥꯝ ꯍꯥꯎꯗꯕ ꯌꯥꯎꯕꯅꯦ ꯍꯣꯏ ꯍꯣꯏ ꯑꯁꯦꯡꯕ ꯑꯩꯅ ꯁꯧꯒ꯭ꯔꯤ ꯊꯣꯡꯕ ꯇꯝꯕꯤꯌꯔꯥ ꯐꯥꯔꯁꯇꯗꯤꯀꯣ ꯅꯪ ꯊꯣꯡꯕ ꯍꯩꯕ꯭ꯔꯣ
ꯆꯧꯔꯦꯗꯤ ꯊꯣꯡꯉ ꯍꯩꯍꯦ ꯑꯁ ꯅꯪ ꯎꯝ
ꯐꯗꯤ ꯍꯥꯎꯕ ꯑꯁꯇꯥ ꯇꯝꯕꯤꯒꯦꯕ ꯐꯥꯔꯁꯇꯀꯣ ꯄꯤꯌꯥꯁ ꯄꯤꯌꯥꯁꯇꯣ ꯅꯣꯏ ꯉꯥꯔꯤ ꯍꯛ ꯊꯥꯛꯄ꯭ꯔ ꯅ꯭ꯔ ꯉꯥ ꯊꯥꯛꯄ꯭ꯔꯥ ꯅꯠꯇ꯭ꯔꯒ ꯀꯩꯅꯣ ꯊꯥꯛꯄ꯭ꯔꯥ ꯉꯥ ꯃꯆꯥ ꯃꯆꯥ ꯊꯥꯛꯄ꯭ꯔꯥ ꯅꯠꯇ꯭ꯔꯒ ꯑꯍꯩ ꯑꯣꯏꯅ ꯊꯥꯛꯄ꯭ꯔꯣ
ꯑꯩꯈꯣꯏ ꯀꯥꯡꯁꯣꯏ ꯀꯥꯡꯁꯣꯏꯒꯤ ꯇꯥꯏꯞꯇ ꯊꯣꯡꯒꯦ ꯍꯥꯏꯔꯗꯤ ꯉꯥꯔꯤꯗꯤ ꯍꯥꯞꯄꯦ
ꯑꯗꯣ ꯉꯥꯔꯤ ꯊꯥꯛꯀꯦ ꯍꯥꯏꯔꯗꯤꯀꯣ ꯐꯥꯔꯁꯇ ꯄꯤꯌꯥꯖ ꯇꯣ ꯇꯂ ꯎꯗꯣ ꯑꯃ ꯀꯣ ꯑꯃ ꯊꯝꯃꯅꯤ ꯑꯗꯨꯒ ꯇꯤꯍꯧꯒ ꯊꯨꯝꯒ ꯑꯗꯨꯒ ꯊꯨꯝꯒ ꯉꯥꯔꯤꯗꯣ ꯑꯗꯨ ꯍꯅ ꯏꯁꯤꯡꯅ ꯍꯥꯟꯅ ꯐꯨꯠ ꯑꯗꯨꯒ ꯃꯣꯔꯣꯛ ꯃꯆꯥ ꯃꯣꯔꯣꯛ ꯑꯁꯥꯡꯕꯤꯗꯣ ꯒ꯭ꯔꯤꯟꯗꯣ ꯑꯁꯥꯡꯕꯤꯗꯣ ꯈꯪꯉꯦꯀꯣ ꯑꯗꯣ ꯃꯔꯤꯒꯨꯝꯕ ꯃꯔꯤꯒꯨꯝ ꯍꯣꯏ ꯃꯔꯤꯒꯨꯝꯕ ꯁꯣꯏꯖꯤꯜꯂꯣꯕ ꯁꯣꯏꯁꯤꯜꯂꯒ ꯃꯣꯔꯣꯛꯅꯦ ꯃꯣꯔꯣꯛ ꯃꯆꯥ ꯃꯆꯥ ꯃꯣꯔꯣꯛ ꯑꯇꯦꯛꯄꯗꯨꯅꯦ ꯄꯤꯌꯥꯁ ꯅꯦ ꯉꯥꯔꯤꯅꯦ ꯑꯗꯣ ꯑꯗꯨ ꯆꯅꯥꯝꯁꯨ ꯈꯤꯇ ꯈꯤꯇꯪꯇꯦ ꯆꯅꯝꯁꯨ ꯈꯤꯇꯪ ꯍꯥꯞꯄꯣ ꯊꯨꯝ ꯍꯥꯞꯄꯣ ꯑꯗꯨꯃꯥꯏꯅ ꯐꯨꯠꯂꯣ ꯐꯥꯔꯁꯇ ꯍꯥꯟꯅ ꯀꯣ ꯐꯨꯠꯂꯣ ꯐꯨ ꯃꯤꯅ ꯐꯨꯜꯂꯣ ꯑꯗꯨꯝ ꯁꯧꯒꯔꯤꯗꯤꯩ ꯍꯥꯞꯄ ꯌꯥꯗꯦꯀꯣ ꯐꯨꯠ ꯐꯨꯠ ꯐꯨꯠꯂꯒ ꯎ ꯉꯥꯔꯤꯒꯨꯝꯕꯗ ꯂꯣꯏ ꯆꯥꯏꯄꯣꯠꯂꯣꯏꯗ꯭ꯔꯤꯐꯥꯎ ꯐꯨꯠꯀꯗꯕ ꯍꯥꯏꯕꯗꯤ ꯌꯦꯟꯁꯥꯡ ꯃꯍꯤꯗꯀꯣ ꯏꯟꯁꯥꯡ ꯃꯍꯤ ꯑꯣꯟꯗ꯭ꯔꯤ ꯐꯥꯎ ꯑꯗꯨꯗꯤ ꯄꯤꯌꯥꯁꯀꯨꯝꯕꯁꯨ ꯂꯣꯏꯅ ꯀꯩꯅꯣ ꯇꯧꯔꯛꯑꯅꯤꯅ ꯑꯗꯨꯀꯥꯟꯗ ꯃꯣꯔꯣꯛ ꯇꯣ ꯃꯦꯠꯂꯣ ꯃꯦꯠꯂꯣ ꯃꯦꯠꯂꯣ ꯃꯣꯔꯣꯛ ꯍꯥꯏꯕꯗꯤ ꯑꯗꯨꯗꯒ ꯑꯥꯖꯤꯅꯤ ꯃꯇꯣꯛ ꯈꯔ ꯍꯥꯞꯄꯣꯀꯣ ꯑꯗꯣ ꯈꯔ ꯂꯩꯕ ꯀꯥꯟꯗ ꯅꯪ ꯃꯣꯔꯣꯛ ꯍꯥꯏꯕꯗꯤ ꯃꯣꯔꯣꯛ ꯃꯆꯥꯗꯣ ꯎꯝ ꯃꯍꯥꯎ ꯊꯣꯛꯅꯤꯡꯉꯦ ꯀꯩꯅꯣ ꯈꯔꯅ ꯁꯨꯝꯃꯨꯕ ꯍꯥꯏꯗꯤ ꯁꯨꯔꯤꯒꯤ ꯄꯤꯛꯆꯔ ꯀꯩꯅꯣ ꯃꯥꯒꯤ ꯃꯃꯤꯗꯨ ꯎꯍꯟꯒꯅꯨꯕ
ꯑꯥ
ꯑꯗꯨꯗ ꯈꯔ ꯂꯩꯔꯒ ꯁꯧꯒ꯭ꯔꯤꯗꯣ ꯍꯥꯞꯄꯣ ꯁꯧꯒꯔꯤ ꯍꯥꯞꯄꯣ ꯍꯥꯞꯄꯣ ꯑꯗꯨꯒ ꯑꯗꯨꯒ ꯁꯧꯒꯔꯤ ꯊꯣꯡꯉꯒ ꯌꯥꯝꯅ ꯊꯨꯅ ꯂꯣꯏꯁꯤꯟꯕꯤꯗꯣ ꯍꯥꯏꯗꯤ ꯊꯥꯡ ꯃꯅꯥꯅꯦ ꯀꯥꯏꯅ ꯍꯦꯛ ꯊꯣꯡꯉ ꯈꯔ ꯂꯩꯔ ꯂꯧꯊꯣꯛꯄꯗꯣ ꯈ꯭ꯋꯥꯏꯗꯒꯤ ꯍꯥꯎꯗꯕ ꯈꯨꯊꯣꯡꯅꯦ ꯑꯗꯨꯗꯤ ꯈꯪꯕ꯭ꯔꯥ ꯁꯧꯔꯤꯗꯤꯀꯣ ꯀꯨꯏ ꯀꯨꯏꯅ ꯐꯨꯠꯂꯒ ꯍꯦꯟꯅ ꯍꯦꯟꯅ ꯍꯥꯎꯕꯅꯦꯕ ꯃꯥꯒꯤꯗꯤ ꯃꯤ ꯑꯇꯣꯞꯄꯅ ꯊꯣꯡꯕꯗꯨ ꯔꯤ ꯃꯥꯒꯤ ꯃꯅꯝ ꯐꯥꯎ ꯃꯨꯟꯗꯤ ꯃꯨꯜꯂꯒ ꯃꯥꯒꯤ ꯃꯅꯝ ꯈꯔ ꯂꯩꯕꯅꯦꯕ ꯃꯥꯒꯤꯅꯝꯕ ꯅ ꯐ ꯀꯣꯛꯇ꯭ꯔꯤꯉꯩꯗ ꯃꯨꯜꯂꯦ ꯍꯥꯏꯅ ꯂꯣꯏꯕꯁꯨ ꯌꯥꯎꯕꯅꯤ ꯑꯩꯗꯤ ꯍꯩꯅꯗꯦ ꯑꯩꯗꯤ ꯁꯧꯒ꯭ꯔꯤ ꯊꯣꯡꯉꯗꯤ ꯀꯨꯏꯅ ꯁꯧꯒ꯭ꯔꯤ ꯊꯣꯡꯉꯗꯤ ꯑꯗꯨꯝ ꯀꯨꯏꯅ ꯊꯣꯡꯉꯦꯕ ꯑꯗꯨꯝ ꯍꯦꯟꯅ ꯍꯥꯎꯕ ꯑꯗꯨꯃꯥꯏꯅ ꯑꯣꯏꯌꯦꯕ ꯑꯗꯨꯃꯥꯏꯅ ꯊꯣꯡꯉꯒ ꯑꯗꯨꯃꯥꯏꯅ ꯊꯝꯃꯒ ꯁꯧꯒ꯭ꯔꯤꯗꯣ ꯃꯨꯜꯂꯛꯑꯦ ꯑꯗꯨꯗꯣ ꯁꯧꯒ꯭ꯔꯤꯗꯣ ꯀꯨꯏꯅ ꯐꯨꯠꯂꯨꯀꯣ ꯃꯨꯜꯂꯁꯨ ꯄꯨꯜꯂꯣ ꯑꯗꯨꯏ ꯃꯇꯨꯡꯗ ꯆꯅꯝꯗꯣ ꯈꯔ ꯁꯨꯁꯤꯜꯂꯣ ꯆꯅꯝ ꯈꯔ ꯌꯥꯝꯅ ꯍꯥꯞꯄꯣ ꯑꯗꯨꯗ ꯐꯨꯠꯂꯦ ꯌꯥꯔꯦ ꯌꯥꯝ ꯍꯥꯎꯕꯅꯦ ꯑꯗꯨ ꯃꯤ ꯅꯪꯅ ꯊꯥꯎꯀꯤꯗꯨꯒ ꯊꯣꯡꯕ ꯏꯁꯇꯦꯞꯇꯣ ꯈꯔ ꯃꯥꯟꯅ ꯃꯥꯟꯅꯕ꯭ꯔꯣ
ꯈꯪꯗꯦꯗ ꯁꯧꯒ꯭ꯔꯤ ꯍꯥꯏꯕꯁꯤꯗꯤ ꯅꯪꯅ ꯅꯪꯅ ꯍꯥꯏꯔꯤꯕ ꯆꯁꯤ
ꯍꯣꯏ ꯅꯪꯅ ꯅꯣꯏꯅ ꯊꯣꯡꯕꯗꯤ ꯑꯗꯨꯃꯥꯏꯅ ꯑꯣꯏꯗꯕ꯭ꯔꯣ
ꯈꯣꯏꯁꯨ ꯀꯩꯅꯣ